ꯑꯣ ꯇꯥꯏꯌꯦ ꯅꯪ ꯀꯩꯗꯧꯔꯤꯅꯣ
ꯋꯥꯀꯤꯡ ꯆꯥꯛ ꯆꯠꯔꯦ
ꯀꯔꯤ
ꯑꯩ ꯍꯧꯖꯤꯛ ꯋꯥꯛꯀꯤꯡ ꯆꯠꯈ꯭ꯔꯦ
ꯋꯀꯤꯡ ꯆꯠꯂꯦ ꯅꯨꯡ ꯅꯨꯡꯉꯥꯏꯕ꯭ꯔꯣ
ꯅꯪꯁꯨ ꯂꯥꯛꯑꯣ ꯌꯥꯝꯅ ꯆꯤꯜ ꯑꯣꯢꯌꯦ ꯋꯦꯗꯔꯗꯤ
ꯑꯣ ꯑꯩꯁꯨ ꯑꯩꯁꯨ ꯂꯥꯛꯅꯤꯡꯉꯦ ꯑꯗꯨꯗꯤ
ꯍꯣꯏ ꯅꯪ ꯀꯗꯥꯢ ꯂꯩꯌꯦ ꯍꯧꯖꯤꯛ
ꯑꯩꯁꯨ ꯌꯥꯝꯅ ꯄꯤꯁꯐꯨꯜ ꯌꯥꯝꯅ ꯏꯪꯕ ꯆꯤꯛꯄ ꯏꯪ ꯆꯤꯛꯄ ꯃꯐꯝꯗ ꯂꯩꯌꯦ
ꯑꯣ ꯐꯔꯦ ꯐꯔꯦ ꯑꯗꯨꯗꯤ
ꯅꯪꯗꯤ ꯏꯪꯕ꯭ꯔꯥ
ꯏꯪꯗꯦ
ꯏꯪ ꯏꯪꯕ ꯃꯐꯝ ꯏꯪꯕ ꯃꯐꯝꯗ ꯂꯩꯕ ꯄꯥꯝꯗ꯭ꯔꯣ ꯑꯩꯁꯨ ꯄꯥꯝꯃꯦ ꯑꯗꯨꯒꯤ ꯂꯩ ꯂꯥꯛꯄꯅꯦ
ꯑꯣ ꯅꯪ ꯅꯪ ꯈꯇꯔꯅꯗꯤ ꯅꯠꯇ꯭ꯔꯗꯤ ꯅꯪꯒꯤ ꯐ꯭ꯔꯦꯟꯁꯤꯡ ꯐ꯭ꯔꯦꯟꯁꯨ ꯂꯩꯑꯦ
ꯑꯩꯒꯤ ꯐ꯭ꯔꯦꯟꯁꯤꯡꯒ ꯂꯩꯕꯅꯦ
ꯀꯔꯤ
ꯑꯩꯒꯤ ꯃꯔꯨꯞ ꯃꯔꯨꯞꯁꯤꯡꯒ ꯂꯩꯕꯅꯦ
ꯑꯣ ꯃꯤ ꯀꯥꯏꯌꯥ ꯂꯩꯌꯦ
ꯑꯩꯈꯣꯏ ꯑꯩꯒꯤ ꯃꯔꯨꯞ ꯑꯩꯒꯤ ꯃꯔꯨꯞ ꯃꯔꯤ ꯃꯉꯥꯃꯨꯛ ꯂꯩꯌꯦ
ꯑꯣ ꯅꯪꯅ ꯍꯥꯏꯗꯨ ꯆꯞ ꯆꯥꯔꯗꯤ ꯍꯥꯎꯕ꯭ꯔꯣ
ꯍꯥꯎꯋꯦ ꯌꯥꯝ ꯍꯥꯎꯋꯦ
ꯈ꯭ꯔꯦ ꯅꯪꯅ ꯃꯤ ꯃꯤ ꯒ ꯍꯥꯏꯅꯨ ꯁꯇꯤꯜ ꯑꯣꯏꯀꯣ
ꯑꯩꯈꯣꯏ ꯁꯤꯗ ꯂꯩ ꯑꯩꯈꯣꯏ ꯁꯤꯗ ꯂꯩꯕꯗꯣ ꯃꯤꯅ ꯎꯔꯒ ꯆꯩꯔꯣꯏꯗ꯭ꯔꯣ
ꯌꯥꯔꯦ
ꯗꯣꯛꯇꯔ ꯃꯌꯥꯝ ꯆꯠꯄ ꯃꯥꯜꯂꯦꯀꯣ
ꯍꯣꯏ ꯆꯨꯝꯃꯦ
ꯑꯩꯗꯤ ꯎꯕ ꯃꯥꯜꯂꯦ ꯑꯗꯨꯒ ꯆꯩꯒꯗꯕ ꯆꯩꯗꯧꯕ ꯃꯥꯜꯂꯦꯀꯣ
ꯍꯦꯟ ꯑꯃ ꯎ ꯎ ꯎꯋꯦ ꯎꯈ꯭ꯔꯦ ꯑꯗꯨꯗꯤ ꯑꯩꯗꯤ ꯀꯤꯌꯦ ꯋꯤꯟꯗꯣꯗ ꯗꯤ ꯌꯥꯝꯃ ꯆꯥꯎꯋꯦ
ꯏꯟ ꯆꯥꯔꯖ ꯎꯔꯒ ꯑꯩꯈꯣꯏꯗ ꯑꯩꯈꯣꯏꯗ ꯆꯩꯔꯣꯏꯗ꯭ꯔꯣ
ꯂꯣꯏꯔꯦ ꯑꯈꯣꯏꯗꯤ
ꯑꯗꯨ ꯆꯩ ꯆꯩꯒꯗꯕ ꯃꯥꯜꯂꯦꯀꯣ ꯑꯩꯗꯤ ꯑꯌꯥ ꯆꯩꯔꯗꯤ ꯆꯩꯔꯗꯤ ꯀꯩꯗꯧꯒꯅꯤ
ꯑꯩꯈꯣꯏ ꯆꯩꯔꯗꯤ ꯀꯞꯀꯅꯤꯒꯣ
ꯍꯣꯏ ꯆꯨꯝꯃꯦ ꯑꯗꯨ ꯑꯩꯈꯣꯏꯒꯤ ꯃꯤ ꯑꯇꯩꯗꯤ ꯀꯗꯥꯏ ꯆꯠꯈ꯭ꯔꯦ꯫
ꯈꯪꯗꯦ ꯫
ꯍꯥꯎꯕ ꯃꯥꯜꯂꯦ꯫
ꯍꯥꯎꯋꯦ꯫
ꯎꯝ ꯅꯪ ꯑꯩꯉꯣꯟꯗꯁꯨ ꯄꯤꯗ꯭꯭ꯔꯤꯀꯣ꯫
ꯅꯉꯣꯟꯗ ꯅꯪꯉꯣꯟꯗ ꯄꯤꯒꯦ ꯑꯩ ꯑꯃꯨꯛꯀ ꯍꯦꯛꯑꯒ꯫
ꯍꯣꯏ ꯍꯣꯏ ꯍꯦꯛꯒꯠꯂꯣ ꯍꯦꯛꯒꯜꯂꯣꯀꯣ꯫
ꯍꯦꯛꯀꯦ ꯑꯆꯧꯕ ꯑꯃ ꯍꯦꯛꯀꯦ ꯑꯗꯨꯒ ꯅꯉꯣꯟꯗ ꯑꯃꯨꯛ ꯄꯤꯒꯦꯀꯣ꯫ ꯅꯪ ꯁꯥꯎꯅꯤꯡꯕ꯭ꯔꯣ ꯑꯩꯉꯣꯟꯗ꯫
ꯁꯥꯎꯒꯅꯨꯀꯣ ꯁꯥꯎꯒꯅꯨ ꯑꯩ ꯑꯩ ꯁꯣꯏꯗꯅ ꯑꯩ ꯁꯣꯏꯗꯅ ꯅꯪꯒꯤ ꯅꯪꯒꯤ ꯃꯦꯛ ꯅꯪꯒꯤ ꯍꯩꯅꯧ ꯄꯤꯒꯦꯀꯣ꯫
ꯍꯣꯏ ꯍꯣꯏ꯫
ꯅꯪ ꯁꯥꯎ ꯁꯥꯎꯔꯒ ꯂꯩꯔꯗꯤ ꯑꯩꯗꯤ ꯅꯨꯡꯉꯥꯏ ꯅꯨꯡꯉꯥꯏꯔꯔꯣꯏ꯫
ꯍꯣꯏ ꯑꯩꯗꯤꯥ ꯁꯥꯎ ꯑꯩꯗꯤ ꯁꯥꯎꯗꯦ ꯁꯥꯎꯗꯦ ꯑꯩꯗꯤ ꯍꯔꯥꯎꯋꯦ ꯅꯪꯅ ꯑꯩꯉꯣꯟꯗ ꯄꯤꯒꯦ ꯍꯥꯏꯀꯣ ꯑꯗꯨꯅ ꯑꯩꯗꯤ ꯫ ꯍꯔꯥꯎꯋꯦ꯫
ꯅꯪꯗꯤ ꯍꯔꯥꯎꯋꯦ ꯑꯣ ꯑꯗꯨꯗꯤ ꯑꯝ ꯑꯩꯅ ꯄꯤꯒꯦꯀꯣ ꯑꯗꯨꯗꯤ꯫ ꯑꯩꯅ ꯍꯦꯛꯑꯒ ꯃꯤ ꯁꯤꯗ ꯃꯤ ꯃꯤ ꯑꯃ ꯂꯥꯛꯄꯁꯦ꯫ ꯁꯤꯁꯦ ꯆꯠꯈ꯭ꯔꯀꯥꯟꯗ ꯑꯩꯅ ꯍꯦꯛꯀꯦ ꯑꯗꯨꯗꯨꯒ ꯅꯪꯉꯣꯟꯗ ꯄꯤꯔꯛꯀꯦꯀꯣ꯫
ꯍꯣꯏ ꯆꯨꯝꯃꯦ ꯄꯤꯌꯣ ꯄꯥꯁ ꯇꯧꯕꯤꯌꯣ꯫
ꯍꯣꯏ꯫
ꯑꯗꯨ ꯅꯪ ꯍꯧꯖꯤꯛꯀ ꯑꯥ ꯉꯁꯤ ꯀꯔꯤ ꯇꯧꯔꯤꯒꯦ꯫
ꯑꯩ ꯉꯁꯤꯗꯣ ꯗ꯭ꯌꯨ ꯗ꯭ꯌꯨꯇꯤ ꯂꯥꯛꯑꯦ꯫ ꯑꯗꯨꯒ ꯗ꯭ꯌꯨꯇꯤ ꯗ꯭ꯌꯨꯇꯤꯒꯤ ꯃꯐꯝꯗ ꯂꯩꯔꯦ ꯑꯗꯨꯗꯨꯒ ꯑꯝ ꯑꯩꯈꯣꯏꯗꯣ꯫ ꯑꯥ ꯑꯃꯨꯛ ꯊꯣꯛꯂꯛꯑꯒ ꯑꯩꯈꯣꯏꯗꯣ ꯋꯥ ꯋꯥꯔꯤ ꯐ꯭ꯔꯦꯟ ꯑꯩꯒꯤ ꯃꯔꯨꯞꯁꯤꯡꯒ ꯋꯥꯔꯤ ꯁꯥꯕ ꯑꯁꯤꯗ ꯑꯥ ꯏꯪ ꯆꯤꯛꯅ ꯂꯩ ꯕ ꯊꯣꯛꯂꯛꯄꯅꯦ ꯋꯥꯀꯤꯡ ꯊꯣꯛꯂꯛꯄꯅꯦ꯫
ꯑꯗꯨ ꯍꯧꯖꯤꯛ ꯅꯪ ꯆꯥꯛ ꯂꯥꯝꯕ꯭ꯔꯣ꯫
ꯆꯥꯛꯇꯤ ꯂꯝꯗꯦ ꯫
ꯑꯣ ꯗꯣꯅꯠ ꯆꯥꯅꯤꯡꯕ꯭ꯔꯣ?
ꯗꯣꯅꯠ ꯆꯥꯅꯤꯡꯉꯦ꯫
ꯑꯗꯨ ꯂꯥꯁꯤ ꯂꯥꯁꯤꯗꯤ ꯊꯛꯅꯤꯡꯕ꯭ꯔꯣ?
ꯀꯩ ꯀꯩ ꯍꯥꯏꯕ꯫ ꯍꯥ
ꯑꯁꯤ ꯊꯛꯅꯤꯟꯕ꯭ꯔꯣ ꯅꯪ꯫
ꯆꯥꯅꯤꯡꯉꯦ꯫
ꯅꯠꯇꯦ ꯂꯥꯁꯤ
ꯍꯥ
ꯂꯥꯁꯤ ꯊꯛꯅꯤꯡꯕ꯭ꯔꯣ
ꯊꯛꯅꯤꯡꯉꯦ
ꯑꯣ
ꯅꯪꯁꯨ ꯊꯛꯅꯤꯡꯕ꯭ꯔꯣ ꯊꯛꯅꯤꯡ ꯊꯛꯎꯁꯤꯔꯥ
ꯊꯛꯎꯁꯤꯔꯥ
ꯗꯣꯅꯠꯀꯥ ꯗꯣꯅꯠꯀꯥ ꯂꯁꯤꯒ ꯊꯛꯎꯁꯤꯔꯥ ꯆꯥꯔꯨꯁꯤꯔꯥ ꯑꯗꯨ ꯑꯅꯤꯗꯣ ꯆꯥꯔꯗꯤ ꯌꯥꯝꯅ ꯍꯥꯎꯕꯅꯤ ꯍꯥꯎꯒꯅꯤꯀꯣ ꯑꯗꯨꯗꯣ ꯀꯅꯥ ꯀꯔꯝ ꯀꯥꯟꯗ ꯆꯥꯕ ꯆꯠꯁꯦ ꯍꯥꯏꯅꯣ
ꯍꯧꯖꯤꯛ ꯍꯧꯖꯤꯛ ꯅꯪ ꯍꯧꯖꯤꯛ ꯂꯥꯛꯑꯣ ꯑꯩꯉꯣꯟꯗ
ꯍꯣꯏ ꯍꯣꯏ ꯂꯥꯛꯀꯦ ꯑꯗꯨꯗꯨꯒ ꯆꯠꯁꯤꯀꯣ
ꯍꯣꯏ
ꯆꯥꯛ ꯂꯥꯝꯕ꯭ꯔꯣ
ꯑꯁꯤ ꯂꯥꯝ ꯂꯥꯝꯗ꯭ꯔꯤ ꯑꯗꯨ ꯇꯥꯏꯝ ꯄꯥꯁ ꯆꯠꯅꯤꯡꯑꯦ ꯑꯩꯗꯤ ꯎꯝ
ꯑꯣ ꯑꯗꯣ ꯁꯨꯝ ꯆꯥꯅꯤꯡꯕ꯭ꯔꯥ ꯆꯥꯛꯇꯤ ꯂꯥꯝꯗꯕꯤꯗ
ꯍꯥ
ꯆꯥꯛꯇꯤ ꯂꯥꯝꯗꯕꯤꯗꯀꯣ ꯑꯗꯨꯝ ꯗꯣꯅꯠ ꯂꯁꯤꯒꯗꯣ ꯑꯗꯨꯝ ꯆꯥꯅꯤꯡꯕ꯭ꯔꯥ ꯍꯥꯎꯕꯒꯤꯀꯣ
ꯎ ꯎꯍꯝ ꯍꯝ
ꯑꯩꯅꯅꯦ ꯅꯪꯒꯤ ꯃꯦꯡꯒꯣ ꯍꯦꯛꯑꯦ ꯅꯪꯒꯤ ꯍꯩꯅꯧ ꯍꯦꯛꯑꯦ
ꯑꯣ ꯑ ꯑꯩꯉꯣꯟꯗꯥ ꯄꯤꯌꯣ ꯑꯗꯨꯗꯤ
ꯁꯦ ꯍꯥꯎꯕ꯭ꯔꯦ ꯍꯥꯎꯕ꯭ꯔꯦ ꯌꯦꯡꯉꯣ
ꯍꯣꯏ ꯑꯩ ꯌꯦꯡꯒꯦꯀꯣ ꯅꯪ ꯂꯦꯁꯟ ꯇꯧꯔꯣꯀꯣ
ꯍꯣꯏ
ꯎꯝ ꯌꯥꯝꯅ ꯍꯥꯎꯋꯦ
ꯌꯥꯝꯅ ꯌꯥꯝꯅ ꯁꯤꯟꯗꯕꯅꯤꯀꯣ ꯌꯥꯝꯅ ꯁꯣꯔ ꯑꯣꯏꯗꯕꯅꯤꯀꯣ ꯀꯣ
ꯅꯪꯁꯨ ꯆꯥꯅꯤꯡꯕ꯭ꯔꯣ
ꯑꯩꯁꯨ ꯆꯥꯅꯤꯡꯑꯦ
ꯍꯣꯢ ꯆꯥꯎꯑꯣ ꯅꯪꯁꯨ ꯂꯥꯛꯑꯣ
ꯑꯩ ꯑꯩ ꯑꯃꯨꯛꯀ ꯄ꯭ꯂꯛ ꯇꯧꯒꯦ ꯑꯆꯧꯕ ꯑꯗꯨꯒ ꯑꯩ ꯆꯥꯔꯒꯦ
ꯎꯝ ꯆꯨꯝꯃꯦ ꯆꯨꯝꯃꯦ ꯄꯂ꯭ꯛ
ꯨꯆꯨꯝ ꯍꯣꯏ ꯑꯗꯣ ꯑꯩꯈꯣꯏ ꯑꯩꯈꯣꯏꯒꯤ ꯐ꯭ꯔꯦꯟꯖꯤꯡꯒ ꯆꯠꯂꯝꯗꯥꯏꯗ ꯑ ꯍꯩꯅꯧ ꯑꯆꯧꯕ ꯄ꯭ꯂꯛ ꯇꯧꯒꯦꯀꯣ
ꯅꯪ ꯍꯨꯔꯥꯟꯕ ꯇꯧꯕꯗꯤ ꯃꯤ ꯎꯕꯗꯤ ꯌꯥꯔꯣꯏꯀꯣ
ꯀꯩꯕꯥ
ꯅꯪ ꯍꯨ ꯅꯪ ꯍꯨꯔꯥꯟꯕꯤ ꯇꯧꯕꯗꯤ ꯃꯤꯅ ꯎꯔꯗꯤ ꯌꯥ ꯌꯥꯔꯣꯏꯀꯣ
ꯎ ꯎꯍꯟꯗꯕꯤꯗ ꯍꯦꯛꯇꯣꯏꯅꯦ
ꯑꯣ ꯑꯣ ꯐꯔꯦ ꯐꯖꯅ ꯃꯤꯕꯨ ꯎ ꯎꯔꯣꯀꯣ
ꯍꯣꯏ ꯍꯣꯏ ꯃꯤ ꯌꯦꯡꯉꯒ ꯎꯕ ꯍꯥꯏꯔꯣꯏꯀꯣ ꯃꯤ ꯐꯖꯅ ꯃꯤ ꯌꯦꯡꯉꯣ ꯍꯥꯏꯌꯣ
ꯍꯣꯏ ꯐꯖꯅ ꯃꯤ ꯌꯦꯡꯉꯣ
ꯑ ꯑꯗꯨꯗꯨꯒ ꯍꯦꯛꯑꯣ
ꯎꯝ ꯑꯗꯨꯗꯨꯒ ꯍꯦꯛꯑꯣ
ꯑꯥ ꯑꯗꯨꯃꯥꯏꯅ ꯍꯥꯏꯒꯗꯕꯅꯤꯀꯣ
ꯍꯣꯏ ꯍꯣꯏ ꯑꯗꯨ ꯍꯦꯛꯑꯣ
ꯍꯣꯏ ꯍꯦꯛꯀꯦ ꯑꯩ ꯍꯧꯖꯤꯛ ꯉꯍꯥꯛ ꯂꯩꯔꯒ ꯍꯦꯛꯀꯦ
ꯎꯝ
ꯉꯥꯏꯍꯥꯛ ꯂꯩꯔꯒ ꯍꯦꯛꯇ꯭ꯔꯗꯤ ꯑꯃꯨꯛ ꯃꯤꯅ ꯂꯥꯛꯑꯗꯤ ꯀꯃꯥꯏꯅ ꯇꯧꯅꯤ
ꯑꯗꯨꯅꯦ
ꯑꯠ ꯍꯧꯖꯤꯛ ꯃꯤ ꯂꯩ ꯍꯧꯖꯤꯛ ꯃꯤ ꯂꯩꯕꯗꯤ ꯎꯗꯦ ꯑꯗꯨꯕꯨ ꯑ ꯉꯥꯍꯥꯛ ꯌꯦꯡꯉꯒ ꯍꯦꯛ ꯍꯦꯛ ꯍꯦꯛꯀꯦ
ꯅꯪꯁꯨ ꯀꯤꯕ꯭ꯔꯣ
ꯑꯩꯁꯨ ꯈꯔꯗꯤ ꯀꯤꯌꯦ ꯌꯥꯝꯅꯗꯤ ꯀꯤꯗꯦ ꯑꯗꯣ ꯈꯔꯗꯤ ꯀꯤꯌꯦ ꯍꯥꯏꯕꯗꯤ ꯑꯩꯁꯨ ꯑꯥ ꯃꯤꯅꯤꯅꯀꯣ
ꯍꯣꯏ
ꯃꯤ ꯅꯠꯇ꯭ꯔꯗꯤ ꯑꯩꯗꯣ ꯍꯨꯏ ꯑꯣꯏꯔꯗꯤ ꯀꯤꯔꯣꯏꯕ
ꯎꯝ
ꯑꯗꯨꯒ ꯃꯤ ꯑꯣꯏꯕꯒꯤ ꯑꯩꯗꯣ ꯈꯔꯗꯤ ꯀꯤꯕ
ꯆꯨꯝꯃꯦ ꯑꯩꯗꯤ ꯍꯨꯏ ꯍꯨꯏꯗꯁꯨ ꯀꯤꯌꯦ ꯌꯥꯝꯅ
ꯍꯨꯏ ꯍꯣꯏ ꯍꯨꯏꯁꯨ ꯀꯤ ꯀꯣ ꯍꯨꯏꯁꯨ ꯑꯥ ꯒꯧ ꯒꯧ ꯒꯧ ꯇꯧꯔꯛꯑꯗꯤ ꯀꯤꯖꯩꯀꯣ ꯑꯗꯣ ꯍꯨꯏ ꯅꯨꯡꯁꯤꯕꯖꯨ ꯂꯩꯌꯦ ꯍꯨꯏ ꯅꯨꯡꯁꯤꯕꯁꯨ ꯃꯌꯥꯝ ꯂꯩꯌꯦꯀꯣ
ꯎꯝ ꯆꯨꯝꯃꯦ ꯍꯣꯢ
ꯑꯗꯨꯒ ꯍꯨꯏ ꯍꯨꯏꯗ ꯌꯥꯝꯅ ꯑꯥ ꯀ꯭ꯌꯨꯠ ꯑꯣꯏꯕꯁꯨ ꯃꯌꯥꯝ ꯂꯩꯀꯣ
ꯍꯣꯏ ꯅꯪ ꯍꯨꯏ ꯄꯥꯝꯕ꯭ꯔꯣ
ꯄꯥꯝꯃꯦ ꯑꯩꯗꯤ ꯀꯤ ꯑꯥ ꯍꯧꯗꯣꯡ ꯍꯧꯗꯣꯡꯗꯤ ꯄꯥꯝꯗꯦ ꯍꯨꯏꯗꯤ ꯄꯥꯝꯃꯦ ꯌꯥꯝꯅ
ꯑꯩꯗꯤ ꯍꯨꯗꯣꯡꯁꯨ ꯄꯥꯝꯃꯦ
ꯎꯝ ꯍꯧꯗꯣꯡꯗꯤ ꯑꯩꯗꯤ ꯌꯥꯗꯦ ꯍꯧꯗꯣꯡꯗꯤ ꯑꯩꯗꯤꯀꯣ ꯐꯥꯔꯒ ꯐꯨꯕ ꯄꯥꯝꯃꯦ
ꯅꯪꯅꯦ ꯑꯩꯗꯤ ꯍꯨꯗꯣꯡ ꯄꯥꯝꯃꯦ
ꯑꯩꯗꯤ ꯍꯧꯗꯣꯡ ꯄꯥꯝꯗꯦ ꯐꯥꯔꯒ ꯐꯨꯅꯤꯡꯉꯦ
ꯑꯁ ꯑꯩꯗꯤ ꯍꯨꯏ ꯍꯨꯏꯗꯤ ꯈꯔ ꯇꯜꯂꯦ
ꯍꯨꯏꯗꯤꯀꯣ ꯑꯩꯅ ꯌꯥꯝꯅ ꯂꯨꯅ ꯇꯧꯋꯦ ꯍꯨꯏꯗꯤ ꯈꯔ ꯅꯨꯡꯁꯤ ꯅꯨꯡꯁꯤꯌꯦꯕ ꯍꯨꯏꯗꯤ ꯃꯥ ꯑꯩꯅ ꯍꯥꯏꯕꯁꯨ ꯌꯥꯝꯅ ꯇꯥꯏꯌꯦ ꯑꯗꯨꯗꯨꯒꯤ ꯅꯨꯡ
ꯍꯣꯏ ꯍꯣꯏ ꯑꯗꯨ ꯑꯗꯨ ꯍꯨꯏꯗꯣꯡꯁꯨ ꯆꯞ ꯃꯥꯟꯅꯩꯌꯦ ꯃꯤꯅ ꯐꯖꯅ ꯇ꯭ꯔꯦꯟ ꯇꯧꯕꯤꯌꯣ
ꯇ꯭ꯔꯦꯟ ꯇꯧ ꯇꯧꯕ ꯄꯥꯝꯗꯦ ꯑꯩꯗꯤ ꯑꯩꯗꯤ ꯑꯩꯗꯤ ꯍꯧꯗꯣꯡꯗꯤ ꯌꯥꯝꯅ ꯄꯥꯝꯗꯦꯕ
ꯑꯣ ꯑꯗꯨꯅꯦ
ꯌꯥꯝꯅ ꯑꯩꯉꯣꯟꯗ ꯎꯝ ꯐꯠꯇꯕ ꯐꯤꯜ ꯇꯧꯋꯦ
ꯑꯣ
ꯑꯩꯅꯀꯣ ꯁꯥꯎꯔꯗꯤꯅꯦ ꯊꯥꯏꯅ ꯁꯥꯎ ꯁꯥꯎꯔꯀꯥꯟꯗꯀꯣ ꯑꯩ ꯍꯧꯗꯣꯡꯗꯣ ꯊꯣꯡ ꯑꯈꯣꯏꯒꯤ ꯗꯣꯔꯁꯤꯡꯗꯣ ꯗꯣꯔ ꯍꯥꯏꯕꯗꯤ ꯊꯣꯡ ꯀꯣ ꯊꯣꯡꯁꯤꯡꯗꯣ ꯂꯣꯏ ꯂꯣꯟꯖꯜꯂꯒ ꯑꯥ ꯍꯧꯗꯣꯡꯗꯣ ꯑꯩꯅꯅꯦ ꯆꯩ ꯆꯩ ꯑꯃ ꯄꯥꯏꯔꯒꯅꯦ ꯀꯟꯊꯠꯄ ꯃ ꯊꯨꯟꯗ
ꯑꯁ ꯅꯪ ꯐꯠꯇꯦꯀꯣ
ꯑꯩꯗ ꯑꯩꯅ ꯍꯨꯏ ꯍꯧ ꯗꯣꯡꯗꯣ ꯌꯥꯗꯕꯒꯤꯅꯦ
ꯑꯗꯨꯁꯨ ꯑꯗꯨꯁꯨ ꯅꯪꯁꯨ ꯌꯥꯝꯅ ꯍꯦꯟꯃꯟꯈ꯭ꯔꯦꯀꯣ
ꯍꯣꯏ ꯍꯩꯃ ꯍꯩ ꯍꯦꯟꯃꯟꯗꯦꯗ ꯍꯦꯟꯃꯟꯗꯦ ꯍꯥꯏꯕꯗꯤꯀꯣ ꯑꯥ ꯑꯩꯅ ꯑꯩꯒꯤ ꯍꯧ ꯑꯈꯣꯏ ꯑꯗꯨꯒꯤ ꯍꯧꯗꯣꯡꯗꯣ ꯑꯗꯣ ꯑꯥ ꯑꯈꯣꯏꯒꯤ ꯑꯩꯈꯣꯏꯒꯤ ꯀꯩꯅꯣ ꯑꯩꯈꯣꯏꯒꯤ ꯉꯥꯗꯣ ꯃꯥꯅ ꯂꯣꯏ ꯆꯥꯊꯣꯛꯑꯒ ꯂꯩꯔꯝꯃꯦ ꯑꯗꯨꯗꯨꯒꯤ ꯑꯩꯅ ꯁꯥꯎꯕꯒꯤ ꯐꯨꯗꯠꯄꯅꯦ
ꯃꯥꯗꯤ ꯅꯪꯉꯣꯟꯗ ꯑꯦꯇꯦꯛ ꯇꯧꯕ꯭ꯔꯣ
ꯑꯦꯇꯦꯛ ꯇꯧꯗꯦ ꯃꯥ ꯀꯣꯏ ꯀꯣꯏ ꯆꯦꯜ ꯆꯦꯜꯂꯦ ꯃꯥꯗꯤ ꯑꯩ ꯀꯤꯖꯕꯒꯤ
ꯑꯣ
ꯃꯥ ꯑꯩ ꯀꯤꯖꯕꯒꯤ ꯀꯣꯏꯆꯦꯜ ꯆꯦꯜꯂꯦ ꯑꯗꯣ ꯑꯩꯅ ꯇꯥꯟꯅꯔꯒ ꯁꯦꯠ ꯁꯦꯠ ꯁꯦꯠ ꯁꯦꯠ ꯊꯥꯔꯒ ꯐꯨꯕꯅꯤ
ꯑꯗꯣ ꯅꯪꯗꯤ ꯍꯧꯗꯣꯡꯗꯣ ꯍꯧꯗꯣꯡ ꯍꯨꯏꯗꯤ ꯂꯨꯅ ꯇꯧꯕ꯭ꯔꯥ
ꯍꯣꯏ
ꯑꯗꯣ ꯍꯨꯏꯗꯤ ꯅꯪ ꯐꯖꯅ ꯐꯖꯅ ꯇ꯭ꯔꯦꯟ ꯇꯧꯕ ꯍꯨꯏ ꯂꯩꯕ꯭ꯔꯥ ꯅꯣꯏꯒꯤ
ꯍꯣꯏ ꯍꯨꯏ ꯑꯝ ꯍꯨꯏ ꯑꯃ ꯂꯩꯌꯦꯀꯣ ꯑꯆꯧꯕ ꯑꯃ ꯂꯩꯌꯦ ꯑꯗꯨꯗꯤ ꯃꯥꯅ ꯃꯁꯛ ꯅꯨꯡꯉꯥꯏꯇꯦ ꯐꯤꯕꯔ ꯑꯣꯏꯌꯦ ꯑꯣꯏꯕ ꯃꯥꯜꯂꯦ ꯑꯗꯨꯗ ꯁꯤ ꯁꯤꯔꯦ ꯃꯥ ꯑꯗꯨ ꯍꯣꯏ ꯑꯗꯨ ꯍꯣꯏ ꯑꯗꯨ ꯑꯩꯒꯤ ꯃꯃꯥꯅ ꯍꯨꯏ ꯑꯃ ꯂꯣꯔꯦ ꯑꯗꯨ ꯕꯥꯏ ꯇꯧꯈ꯭ꯔꯦ ꯑꯗꯨ ꯃꯥꯁꯨ ꯑꯩꯒꯤ ꯑꯩꯗꯤ ꯑꯩꯒꯤ ꯕ꯭ꯔꯥꯗꯔꯒꯤ ꯋꯥꯏꯐꯅꯀꯣ ꯑꯁꯤ ꯆꯩꯅꯣꯅ ꯌꯥꯝꯅ ꯄꯥꯝꯃꯦ ꯑꯗꯨ ꯍꯨꯏꯗ
ꯎꯝ
ꯃꯕꯅꯤꯅ ꯂꯧꯈ꯭ꯔꯦ
ꯎꯝ